ꯇꯥꯗꯦꯌꯦ
ꯑꯆꯁꯥ ꯌꯥꯔꯦ ꯌꯥꯔꯦ ꯑꯥꯁ ꯀꯗꯥꯥꯏ ꯀꯗꯥꯏꯗ ꯌꯧꯈ꯭ꯔ ꯐꯕꯅꯦꯍꯦ ꯄꯨꯟꯁꯤꯁ ꯄꯨꯟꯁꯤꯒꯤ ꯋꯥꯔꯤꯁꯤ ꯌꯥꯝ ꯆꯪꯁꯤꯟꯈ꯭ꯔꯕꯅꯦ
ꯑꯗꯨꯅꯦ ꯑꯗꯨꯗꯤ ꯍꯧꯖꯤꯛꯇꯤ ꯀꯩ ꯋꯥꯔꯤ ꯁꯁꯤꯔꯥ
ꯑꯗꯨ ꯐꯔꯅꯦ ꯍꯧꯖꯤꯛꯇꯤ ꯏꯆꯝ ꯆꯝꯕ ꯋꯥꯗ ꯍꯧꯖꯤꯛ ꯌꯥꯝ ꯁꯤꯦꯔꯤꯌꯁ ꯑꯣꯏꯕ ꯃꯑꯣꯡꯗ ꯍꯧꯒꯠꯂꯛꯑꯁꯦꯀꯣ ꯍꯧꯂꯤꯛꯛꯇ
ꯑ ꯑꯣ
ꯀꯣ ꯍꯪꯅꯤꯡꯕ ꯍꯥꯏꯔꯣ ꯍꯧꯖꯤꯛꯁꯦ ꯑꯩ ꯅꯪꯅ ꯑꯁꯤ ꯑꯁꯤꯒꯤ ꯃꯇꯥꯡꯁꯦ ꯑꯁ ꯁꯤ ꯅꯨꯄꯥꯗ ꯈꯔꯗꯤ ꯍꯪꯍꯧꯒꯦ ꯀꯥꯏꯅ ꯍꯥꯏꯕꯒꯨꯝꯕ ꯀꯣꯏꯁꯟꯒꯨꯝꯕꯒ ꯂꯩꯕ
ꯑꯗꯨꯒꯨꯝꯕꯗꯤ ꯀꯩꯝꯇ ꯂꯩꯇꯦꯗ ꯍꯪꯅꯤꯡꯕꯗꯤ
ꯑꯆꯥ ꯑ ꯍꯪꯅꯤꯡꯕ ꯀꯩꯁꯨ ꯂꯩꯇꯕ
ꯂꯩꯇꯦ ꯍꯥꯏꯇꯥꯔꯦ ꯈꯪꯗꯦ ꯍꯧꯔꯣ ꯍꯣꯏ ꯍꯧꯔꯛ ꯑꯩ ꯈꯨꯝꯒꯦ ꯎꯝ ꯎꯝ
ꯀꯩꯗꯒꯤ ꯍꯧꯁꯤꯔꯀꯣ ꯂꯩꯇꯕ ꯂꯩ ꯅꯪ ꯈꯨꯝꯃꯣꯏꯗꯕꯒꯤ ꯈꯇꯪꯅꯦ ꯍꯪꯅꯤꯡꯉꯥꯏꯗꯤ ꯌꯥꯝ ꯂꯩ ꯀꯣꯏꯕ ꯂꯩꯇꯦꯌꯦ
ꯍꯪꯉꯣ ꯍꯪꯉꯣ ꯈꯨꯝꯕꯤꯒꯦ ꯈꯨꯝꯕꯤꯒꯦ ꯑꯗ ꯅꯪ ꯀꯔꯝꯕ ꯅꯨꯄꯤ ꯄꯥꯝꯕ꯭ꯔꯥ ꯍꯪꯉꯣ ꯑꯗꯨꯑꯣꯏꯔꯁꯨ ꯑꯗꯨꯁꯨ ꯍꯪ__ ꯈꯨꯝꯕꯤꯒꯦ ꯅꯪꯅꯗꯤ ꯊꯤꯔꯕ__ ꯑꯩ ꯍꯥꯏꯒꯦ ꯑꯩ ꯍꯥꯏꯒꯦ ꯅꯪꯅ ꯊꯤꯔꯨꯕ ꯅꯨꯄꯤꯗꯤ ꯀꯔꯝꯕ ꯀꯔꯝꯕ ꯅꯨꯄꯤꯗꯨꯔ ꯑꯗꯨꯁꯨ ꯇꯥꯁꯦ ꯍꯣꯏ
ꯑꯆꯥ ꯑꯗꯣ ꯑꯩ ꯑꯁꯤ ꯍꯥꯏꯗ꯭ꯔꯤꯉꯩꯗ ꯑꯦꯛꯖꯥꯝꯄꯜ ꯑꯣꯏꯅ ꯄꯤꯊꯔꯛꯑꯒꯦꯀꯣ
ꯍꯥꯏꯔꯣ
ꯄꯣꯠ ꯆꯩꯁꯦ ꯃꯈꯜ ꯑꯅꯤ ꯂꯩꯌꯦꯕ ꯄꯣꯠ ꯆꯩꯁꯦ ꯑꯗꯣ ꯄꯣꯠ ꯆꯩꯁꯦ ꯅꯨꯄꯤꯅꯦ ꯍꯥꯏꯅ ꯈꯜꯂꯣꯀꯣ
ꯎꯝꯍꯨꯝ
ꯅꯪꯁꯨ ꯍꯧꯖꯤꯛ ꯂꯣꯏ ꯇꯥꯍꯧꯔꯦ ꯍꯧꯖꯤꯛ ꯄꯣꯠꯆꯩ ꯑꯅꯤ ꯂꯩꯌꯦꯕ ꯑꯥ ꯑꯥ ꯄꯣꯠ ꯆꯩ ꯑꯅꯤ ꯂꯩꯌꯦꯕ ꯀꯣ ꯍꯣꯏ ꯄꯣꯠꯆꯩ ꯁ__
ꯍꯥꯏꯔꯣ ꯍꯥꯏꯔꯣ
ꯅꯨꯄꯤꯅꯦ ꯎꯝ ꯑꯗꯣ ꯄꯣꯠꯆꯩ ꯑꯃꯁꯤꯅ ꯃꯃꯜ ꯌꯥꯝ ꯇꯥꯡꯕ ꯑꯗꯨ ꯂꯣ__ ꯄꯣꯠꯆꯩ ꯑꯃꯁꯤꯅ ꯃꯃꯟ ꯇꯥꯡꯕ ꯑꯗꯨ ꯄꯣꯠ ꯆꯩ ꯑꯃꯁꯤꯅ ꯃꯁꯛꯇꯤ ꯃꯥꯟꯅꯕ ꯑꯗ ꯑꯗꯨꯁꯨ ꯑꯃꯅ ꯍꯣꯡꯕ
ꯑꯣ
ꯑꯗꯨꯗꯤ ꯍꯣꯡꯕ ꯍꯣꯡꯕ ꯄꯣꯠꯁꯤꯅ ꯁꯤꯖꯤꯟꯅꯕ ꯃꯇꯝꯗ ꯆꯦꯛꯁꯤꯟꯅ ꯁꯤꯖꯤꯟꯅꯒꯦꯔꯥ ꯇꯥꯡꯕ ꯄꯣꯠꯁꯤꯅ ꯁꯤꯗ ꯑ__ ꯆꯦꯛꯁꯤꯟꯅ ꯁꯤꯖꯤꯟꯅꯒꯦꯔꯥ
ꯑꯗꯨꯗꯤ ꯑꯁ ꯈꯪꯗꯦꯗ ꯑꯗꯨꯒꯨꯝꯕ ꯋꯥꯗꯣ
ꯇꯣ ꯑꯩꯅ ꯍꯥꯏꯗ꯭ꯔꯥ ꯑꯩ ꯑꯩꯗ ꯍꯪꯉꯣ ꯍꯥꯏꯔꯗꯤ
ꯈꯨꯝꯕꯁꯤꯅꯦꯕ ꯈꯨꯝꯕ ꯃꯤꯗꯨꯅꯦꯕ ꯍꯧꯖꯤꯛ ꯕꯦꯔꯥ ꯀꯥꯔꯛꯄꯁꯦ ꯑꯗꯨ ꯈꯨꯝꯃꯨ ꯀꯩꯅꯣ ꯑꯦ ꯅꯪ ꯄꯣꯠ ꯆꯩ ꯃꯃꯜ ꯇꯥꯡꯕ ꯑ ꯒ ꯍꯣꯡꯕꯒ ꯑꯅꯤ ꯂꯩꯔꯦ ꯍꯥꯏꯔꯁꯦ ꯃꯁꯛꯇꯤ ꯈꯔ ꯃꯥꯟꯅꯕ ꯈꯔ ꯍꯥꯏꯕꯅꯤꯀꯣ ꯈꯔ
ꯑꯩꯅ ꯈꯟꯕꯗꯤ ꯍꯥꯏ__ ꯑꯩꯅ ꯈꯟꯕꯗꯤ ꯍꯥꯏꯕꯗꯤ ꯑꯗꯣ ꯇꯥꯥꯎꯋꯣꯕ
ꯑꯍꯣꯏ ꯍꯣꯏ ꯍꯣꯏ ꯍꯣꯏ ꯑꯩ ꯇꯥꯔꯒꯦ ꯋꯥ ꯉꯥꯡꯉꯔꯣꯏ
ꯉꯥꯡꯅꯤꯡꯕ ꯃꯥꯜꯂꯤꯀꯣ ꯁꯤ ꯅꯨꯄꯥꯁꯦ ꯍꯥꯏꯌꯣ ꯅꯪꯅ ꯍꯥꯏꯅꯤꯡꯕ ꯈꯨꯗꯤꯡꯗꯣ ꯂꯣꯏ ꯍꯥꯏꯊꯧꯔꯛꯑꯣ ꯍꯧꯖꯤꯛ
ꯑꯁ ꯑꯩꯅ ꯑꯃꯨꯛꯀ ꯇꯨꯃꯤꯟꯅ ꯂꯩꯔꯗꯤ ꯅꯪ ꯇꯨꯃꯤꯟꯅ ꯂꯩꯕ ꯅꯠꯇꯦ ꯑꯩꯅ ꯇꯨꯃꯤꯟ ꯂꯩꯔꯗꯤ ꯅꯪ ꯇꯨꯃꯤꯟꯅ ꯂꯩꯕ ꯑꯗꯣ ꯑꯩꯅ ꯋꯥ ꯉꯥꯡꯕ ꯍꯧꯔꯗꯤ ꯑꯃꯨꯛꯀ ꯃꯥꯥꯕꯨ ꯋꯥ ꯉꯥꯡꯍꯟꯗꯦ ꯍꯥꯏꯌꯦ
ꯑꯍꯣꯏ ꯍꯣꯏ ꯑꯗꯨꯗꯤ ꯑꯩ ꯍꯥꯏꯔꯒꯦꯀꯣ ꯅꯪꯒꯤ ꯑꯩ ꯑ ꯄꯥꯎꯈꯨꯝ ꯄꯤꯔꯒꯦ ꯉꯁꯥꯏ ꯅꯪꯅ ꯍꯪꯕꯗꯣ ꯑꯗꯨꯗꯤ ꯇꯥꯡꯔꯒ ꯂꯧꯕ ꯄꯣꯠ ꯆꯩꯗꯤ ꯀꯩ ꯍꯥꯏꯁꯤꯔꯥ ꯑ__ ꯐꯖꯅ ꯇꯧꯒꯗꯕꯅꯦ ꯅꯠꯇ꯭ꯔꯣ
ꯎꯝ ꯎꯝ ꯎꯝ
ꯇꯥꯡꯔꯒ ꯇꯥꯡꯔꯒ ꯂꯩꯔꯒ ꯑꯗꯨꯒ ꯀꯃꯥꯏꯅ ꯑ ꯀꯩ ꯍꯥꯏꯁꯤꯔꯥ ꯖꯁ ꯔꯦꯟꯗꯝꯂꯤ ꯀꯃꯥꯏꯅ ꯇꯧꯗꯣꯏꯔꯥ ꯑꯗꯨꯅꯦ
ꯐꯔꯦꯅꯦ ꯄꯣꯠꯆꯩꯁꯦ ꯇꯥꯡꯅ ꯂꯩꯕꯗꯨꯗꯤ ꯆꯦꯛꯁꯤꯟꯅ ꯁꯤꯖꯤꯟꯅꯒꯅꯤꯕ ꯑꯗꯨꯗꯤ ꯀꯩꯅꯣ ꯗꯔꯀꯥꯔ ꯑꯣꯏꯕꯁꯦ ꯅꯨꯄꯤꯗ ꯗꯔꯀꯥꯔ ꯑꯣꯏꯕ ꯀ꯭ꯋꯥꯂꯤꯇꯤꯁꯦ ꯀꯩꯅꯣ ꯃꯃꯜ ꯇꯥꯡꯕꯁꯤ ꯗꯔꯀꯥꯔ ꯑꯣꯏꯌꯦꯕ ꯒ꯭ꯌꯥꯟ ꯇꯥꯏꯀꯣ ꯑꯁꯤ ꯁꯤꯒꯩ ꯁꯦ ꯑꯥ ꯃꯃꯜ ꯇꯥꯡꯍꯟ__ ꯈꯜꯂꯣ ꯍꯥꯏꯕꯅꯤꯗ ꯑꯩꯗꯤ ꯁꯖꯦꯁꯟꯅꯦꯀꯣ ꯑꯩꯅ ꯍꯥꯏꯕꯁꯦ ꯑꯩꯒꯤ ꯑꯗꯨꯅ ꯃꯃꯜ ꯇꯥꯡꯕ ꯄꯣꯠ ꯆꯩꯩꯁꯦ ꯃꯤꯂꯣꯏ ꯄꯥꯝꯕꯅꯦꯕ ꯑꯗꯨꯒꯤ ꯅꯨꯄꯤꯁꯨ ꯃꯃꯜ ꯇꯥꯡ ꯍꯣꯡꯍꯜꯂꯣꯕꯀꯣ ꯍꯣꯡꯕ ꯍꯣꯡꯍꯜꯂꯦ ꯍꯥꯏꯔꯗꯤ
ꯈꯪꯗꯦꯗ ꯑꯇꯣꯞꯄꯗꯤ ꯍꯣꯡꯕꯁꯨ ꯄꯥꯝꯕꯅꯦ ꯑꯗꯨꯝ
ꯑꯗꯨ ꯍꯣꯡꯕ ꯄꯥꯝꯕꯗꯣ ꯍꯣꯡꯕ ꯄꯥꯝꯕꯗꯣ ꯃꯥ ꯃꯥꯒꯤ ꯚꯦꯂꯌꯨ ꯂꯩꯇ꯭ꯔꯕ ꯃꯤ ꯉꯥꯛꯇꯅꯦꯕ ꯒ꯭ꯌꯥꯟ ꯇꯥꯏꯅ ꯑꯗꯣ ꯃꯃꯜ ꯍꯣꯡꯕ ꯄꯣꯠ ꯆꯩ ꯂꯩꯕ ꯂꯥꯛꯄ ꯃꯤꯁꯤꯡꯗꯣ ꯄꯩꯁꯥ ꯄꯥꯏꯗꯕ ꯃꯤ ꯈꯤꯇꯪꯅꯦ ꯍꯥꯏꯕꯅꯦꯕ ꯑꯗꯣ ꯑꯩꯅ ꯍꯥꯏꯕꯗꯤ ꯄꯩꯁꯥꯗ ꯍꯥꯏꯇꯤ ꯂꯩꯇ꯭ꯔꯕ ꯃꯤꯅꯦꯕ ꯂꯥꯛꯏꯕꯗꯣ ꯀꯩꯝꯇꯥꯏ
ꯑꯗꯨꯗꯤ ꯅꯨꯄꯥ ꯅꯨꯄꯥ ꯂꯧꯒꯗꯕꯁꯨ ꯎ ꯍꯣꯏ ꯍꯣꯏ ꯑꯗꯨꯅꯦ ꯑꯗꯨꯒ ꯅꯨꯄꯥꯁꯨ ꯚꯦꯂꯨ ꯂꯩꯒꯗꯕ
ꯑꯍꯣꯏ ꯑꯗꯨꯅꯦ ꯍꯥꯏꯕꯁꯦ ꯅꯪ ꯃꯃꯥꯟ ꯇꯥꯡꯈꯠꯂꯨ ꯃꯃꯥꯟ ꯇꯥꯡꯈꯠꯂꯗꯤ ꯎꯨꯝ
ꯅꯨꯄꯤ ꯈꯛꯇ ꯚꯦꯂꯨ ꯂꯩꯔꯒ ꯅꯨꯄꯥꯗꯨ ꯚꯦꯂꯨ ꯂꯩꯇ꯭ꯔꯗꯤ ꯀꯩꯝꯇ ꯀꯥꯟꯅꯔꯣꯏ ꯇꯕ꯭ꯔꯣ
ꯑꯗꯨꯒꯤ ꯅꯪ ꯚꯦꯂꯨ ꯂꯩꯔꯗꯤ ꯚꯦꯂꯨ ꯂꯩꯕ ꯅꯨꯄꯥ ꯂꯥꯛꯀꯅꯤ ꯍꯥꯏꯕ ꯒ꯭ꯌꯥꯟ ꯇꯥꯕ꯭ꯔ ꯑꯗꯣ ꯅꯪ ꯃꯃꯜ ꯍꯣꯡ ꯑꯦ ꯚꯦꯂꯨ ꯂꯩꯗꯕ ꯅꯨꯄꯥ ꯂꯥꯛꯀꯅꯦꯕ ꯑꯗꯨꯒꯤ ꯃꯃꯜ ꯇꯥꯡꯍꯜꯂꯣ ꯍꯥꯏꯕꯅꯤꯗ
ꯍꯣꯏ ꯇꯧꯍꯟꯅꯤꯡꯉꯥꯏ ꯍꯧꯖꯤꯛ ꯑꯗꯨꯝ ꯀꯟꯅ ꯇꯧꯔꯤꯌꯦ
ꯀꯟꯅ ꯇꯕ ꯑꯗꯨ ꯐꯔꯤꯅꯦ ꯕ꯭ꯔꯥ
ꯍ
ꯅꯪ ꯇꯥꯡꯍꯟꯒꯅꯤ ꯍꯥꯏꯕꯗꯤ ꯈꯪꯈ꯭ꯔꯦꯀꯣ ꯍꯧꯖꯤꯛ ꯑꯃ ꯄ꯭ꯂꯁ ꯄꯣꯏꯟꯠ ꯅꯉꯣꯟꯗ ꯑꯃ ꯂꯩꯈ꯭ꯔꯦꯀꯣ ꯅꯪ ꯃꯨꯛꯅ ꯇꯥꯍꯧꯋꯦ ꯑꯩ ꯐꯥꯒꯤ ꯇꯧꯔꯁꯨ ꯑꯁꯦꯡꯕ ꯉꯥꯡꯍꯟꯕꯅꯤꯍꯦ ꯎꯨꯍ ꯐꯥꯒꯤ ꯇꯧꯔꯁꯨ ꯑꯁꯦꯡꯕ ꯉꯥꯡ ꯕ ꯍꯥꯏꯦ ꯌꯦꯡꯉꯣ ꯑꯌꯥ
ꯀ ꯅꯈꯣ ꯂꯣꯏ ꯂꯩ ꯂꯣꯏ ꯂꯩꯔꯦ
ꯑꯩ ꯑꯩꯉꯣꯟꯗꯅꯗꯤ ꯈꯔ ꯃꯈꯣꯟ ꯇꯞꯅ ꯇꯥꯔꯗ꯭ꯔꯦ ꯑꯩ ꯑꯩꯒꯤꯁꯤꯅ ꯍꯦꯟꯅ ꯀꯟꯅ ꯇꯥꯕ ꯖꯥꯠꯂ
ꯅꯪꯁꯦ ꯑꯩ ꯍꯥꯏꯕꯤꯒꯦꯀꯣ ꯅꯪ ꯋꯥ ꯉꯥꯡꯕ ꯀꯥꯟꯗꯁꯨ ꯌꯥꯝ ꯊꯨꯅ ꯉꯥꯡꯉꯦ ꯑꯗꯨ ꯑꯗꯨꯒꯤ ꯈꯔ ꯇꯞꯅ ꯉꯥꯡꯉꯨ ꯁꯤꯗꯤ ꯍꯥꯏꯕ ꯌꯥꯏꯗꯅ ꯑ ꯑꯗꯨꯒ ꯃꯤꯅ ꯋꯥ ꯉꯥꯡꯕ ꯀꯥꯟꯗꯁꯨ ꯇꯥꯑꯣꯣ ꯑꯗꯨꯒ ꯃꯤꯅ ꯋꯥ ꯉꯥꯡꯕ ꯀꯥꯟꯗꯁꯨ ꯇꯥꯑꯣ ꯀꯔ ꯀ ꯅ ꯀ ꯀꯔ
ꯑꯩ ꯇꯥꯔꯒ ꯇꯨꯃꯤꯟꯅ ꯂꯩꯕꯅꯤꯀꯣ ꯅꯪ ꯑꯩꯅ ꯇꯨꯃꯤꯟꯅ ꯂꯩꯈ꯭ꯔꯗꯤ ꯅꯪ ꯇꯨꯃꯤꯟꯅ ꯂꯩꯈ꯭ꯔꯕꯩꯅꯤ
ꯅꯠꯇꯦ ꯑꯩꯅ ꯍꯥꯏꯕꯗꯤꯀꯣ ꯑꯩꯅ ꯉꯥꯡꯕ ꯀꯥꯟꯗꯁꯨ ꯅꯪ ꯇꯥꯛꯑꯣ ꯑꯗꯨꯒ ꯑꯩꯅ ꯉꯥꯡꯕ ꯂꯣꯏꯕ ꯀꯥꯟꯗꯁꯨ ꯅꯪꯅ ꯄꯥꯎꯈꯨꯝ ꯄꯤꯌꯨꯕ ꯑꯣ ꯑꯗꯨꯅꯦ ꯑꯩꯅ ꯍꯥꯏꯔꯛꯏꯁꯦ ꯍꯥꯏꯅꯤꯡꯗ꯭ꯔꯤꯁꯦ ꯑꯗꯨꯅꯦ ꯎꯝ ꯑꯗꯨꯁꯨ ꯅꯠꯇꯦ ꯑꯗ ꯆꯗꯥꯏꯦ
ꯁꯤꯗ ꯑꯩ ꯀꯩꯅꯣꯕ ꯉꯥꯡꯒꯗꯧꯕꯁꯦ ꯐꯔꯦ ꯐꯔꯦ ꯑꯗꯨꯗꯤ ꯇꯥꯟꯅꯒꯦ
ꯌꯥꯔꯦ ꯍꯧꯖꯤꯛꯇꯤ ꯉꯥꯡꯉꯣ ꯅꯥꯡꯗꯣ ꯉꯥꯡꯕ ꯍꯥꯎꯋꯑꯣ ꯑꯗꯨꯒ ꯑꯩ ꯑꯩꯉꯣꯟꯗ ꯄꯥꯎꯈꯨꯝ ꯄꯤꯅꯤꯡꯉꯥꯏꯁꯨ ꯃꯇꯝ ꯄꯤꯌꯣ ꯍꯥꯏꯕꯅꯤꯗ ꯑꯩꯅ ꯌꯥꯔ ꯀ
ꯍꯣꯏ ꯑꯗꯣ ꯄꯣꯠ ꯆꯩ ꯃꯃꯜ ꯇꯥꯡꯕꯒꯤ ꯋꯥꯔꯤꯁꯦ ꯂꯣꯏꯈ꯭ꯔꯦ ꯄꯣꯠꯆꯩꯁꯦ ꯃꯃꯜ ꯇꯥꯡꯍꯜꯂꯣ ꯂꯣꯏꯔꯦ ꯅꯪꯉꯣꯟꯗ ꯗꯔꯀꯥꯔ ꯑꯣꯏꯕꯁꯦ ꯃꯃꯜ ꯇꯥꯡꯉꯗꯤ ꯃꯃꯜ ꯇꯥꯡꯕ ꯇꯥꯡꯕ ꯄꯣꯠꯁꯦ ꯂꯩꯕ ꯂꯥꯛꯄ ꯃꯤꯗꯣ ꯍꯦꯟꯅ
ꯍꯣꯏ ꯑꯗꯨꯅꯦ ꯂꯥꯛꯄ ꯅꯨꯄꯥꯁꯨ ꯂꯧꯒꯗꯕ ꯅꯨꯄꯥꯁꯨ ꯃꯃꯟ ꯇꯥꯡꯒꯗꯕ ꯍꯥꯏꯕꯗꯤ ꯀ꯭ꯋꯥꯂꯤꯇꯤ ꯂꯩꯒꯗꯕ ꯑꯃꯅ ꯂꯩꯌꯦ ꯑꯃꯅ ꯂꯩꯇꯥ ꯗꯤ ꯀꯃꯥꯏꯅ ꯇꯧꯗꯣꯏꯅꯣ ꯀꯃꯥꯏꯅ ꯀꯃꯥꯏꯟ ꯇꯧꯗꯣꯏꯔꯥ ꯑꯗꯨꯒꯤ ꯅꯨꯄꯥꯁꯨ ꯅꯨꯄꯤꯁꯨ ꯆꯞ ꯃꯥꯟꯅꯔꯒ ꯇꯧꯒꯗꯕ
ꯎꯝ ꯎꯝ ꯆꯨꯝꯃꯦ ꯑꯗꯨꯃ ꯑꯇꯩꯗꯤ
ꯑꯇꯩꯗꯤ ꯂꯣꯏꯔꯦ ꯑꯩꯅ ꯍꯥꯏꯔꯤꯗꯤ ꯂꯣꯏꯔꯦ ꯎꯝ ꯍꯧꯖꯤꯛꯇꯤ ꯂꯩꯇ꯭ꯔꯕꯣ ꯉꯁꯥꯏ ꯅꯗꯤ ꯑꯗꯨꯝ ꯄꯪꯍꯥꯏꯗ ꯍꯥꯏꯔꯒ ꯍꯧꯖꯤꯛꯇꯤ ꯂꯩꯇ꯭ꯔꯦ ꯑꯗꯨꯒꯤꯅꯦ ꯇꯞꯅ ꯉꯥꯡꯉꯣ ꯇꯞꯅ ꯉꯥꯡꯉꯣ ꯍꯥꯏꯕꯗꯣ
ꯅꯠꯇꯦ ꯑꯩꯅ ꯗꯔꯀꯥꯔ ꯑꯣꯏꯕꯁꯦ ꯀꯩꯅꯣ ꯍꯥꯏꯌꯣꯔꯥ ꯄ꯭ꯔꯦꯖꯦꯟꯁ ꯑꯣꯐ ꯃꯥꯏꯟ
ꯆꯥꯏꯁ ꯅꯪꯅ ꯍꯥꯏꯅꯤꯡꯕꯗꯤꯀꯣ ꯀꯥꯎꯊꯣꯛꯇꯕ ꯃꯇꯝꯗ ꯑꯗꯨꯝ ꯂꯣꯏ ꯍꯥꯏꯗꯣꯛꯂꯒꯦ ꯍꯥꯏꯕ ꯇꯥꯗ ꯑꯗꯨꯝ ꯍꯥꯏꯌꯦꯕ ꯅꯪꯁꯦ ꯀꯥꯎꯉꯟꯕ ꯑꯣꯏꯔꯝꯅꯤ ꯅꯪꯁꯦ ꯅꯠꯇ꯭ꯔꯣ
ꯅꯠꯇꯦ ꯅꯠꯇꯦ
ꯑꯦꯁ ꯅꯠꯇꯦ ꯅꯠꯇꯦ ꯀꯥꯏꯅ ꯃꯥꯅꯦ ꯆꯨꯝꯃꯦ ꯑꯩꯒꯤ ꯋꯥꯈꯜꯁꯦ ꯆꯨꯝꯃꯦ ꯅꯪ ꯂꯥꯟꯅ ꯈꯟꯕꯒꯤꯅꯦ ꯂꯥꯜꯂꯦ ꯍꯥꯏꯕꯖꯦ
ꯎꯝ ꯆꯨꯝꯃꯣ ꯆꯨꯝꯃꯣ ꯍꯣꯏ ꯆꯨꯝ ꯆꯨꯝꯕꯒꯤꯅꯤꯅ ꯎꯝ ꯅꯪ ꯍꯥꯟꯅ ꯍꯥꯏꯔꯣ ꯍꯥꯏꯔꯣ ꯑꯗꯨꯗꯤ ꯑꯉꯥꯡꯈꯣꯏ ꯍꯥꯏꯔꯣ
ꯑꯆꯥ ꯍꯧꯖꯤꯛꯇꯤ ꯋꯥꯔꯤꯁꯤ ꯌꯥꯝ ꯇꯣꯏꯅ ꯁꯥꯟꯅꯔꯦꯗꯅ ꯃꯤ ꯃꯈꯩ ꯑꯇꯩ ꯑꯇꯩꯀꯣ ꯄꯥꯈꯪ ꯃꯆꯥꯁꯤꯡꯁꯨ ꯁꯦ ꯌꯥꯝ ꯁꯥꯟꯅꯗ꯭ꯔꯣ ꯑꯗꯣ ꯀꯔꯝꯕ ꯇꯥꯏꯞ ꯀꯤ ꯋꯥꯔꯤꯅ ꯈ꯭ꯋꯥꯏꯗꯒꯤ ꯅꯨꯡꯉꯥꯏꯕ꯭ꯔꯥ ꯀꯔꯝꯕ ꯇꯥꯏꯞꯀꯤ ꯃꯤꯅ ꯈ꯭ꯋꯥꯏ
ꯑꯗꯨꯗꯤ ꯑꯥ ꯑꯩꯒꯤꯗꯤ ꯑꯥ ꯀꯩ ꯍꯥꯏꯁꯔꯥ ꯑꯗꯨꯝ ꯂꯣꯏ ꯅꯨꯡꯉꯥꯏꯗ ꯑꯗꯨ ꯑꯣꯏꯔꯁꯨ ꯑꯩꯅ ꯏꯟꯇꯔꯦꯁ ꯂꯩꯕꯁꯦ ꯑꯁ ꯈꯪꯗꯦꯗ ꯉꯥꯏꯔꯣꯏ ꯎꯝ
ꯑꯗꯨꯅꯦ ꯍꯦ ꯂꯩꯕ ꯈꯨꯝꯕ ꯃꯤꯁꯤꯅꯦꯕ ꯄ꯭ꯔꯣꯕ꯭ꯂꯦꯝꯁꯦ ꯑꯗꯣ ꯑꯩꯅ ꯍꯥꯏꯕꯗꯤ ꯈꯨꯝꯔꯑꯣ ꯍꯥꯏꯕꯅꯤ ꯗꯥ ꯅꯪ ꯍꯪꯕꯗꯤ ꯑꯩ ꯈꯨꯝꯗꯕ꯭ꯔ ꯍꯥꯏꯌꯣ
ꯈꯪꯗꯦ
ꯑꯗꯨ ꯍꯥꯏꯔꯣ ꯍꯥꯏꯔꯣ ꯑꯗꯨ ꯍꯥꯏꯔꯣ ꯍꯪꯪꯂꯛꯑꯣ ꯑꯗꯨꯗꯤ
ꯑꯦ ꯍꯪꯁꯨ ꯍꯪꯅꯤꯡꯗꯦ ꯑꯃꯨꯛꯀ ꯍꯪꯒꯦ ꯍꯥꯏꯔꯒ ꯅꯪꯅ ꯂꯣꯏ ꯍꯥꯏꯗꯣꯛꯔꯅꯤ ꯅꯪꯅ ꯍꯥꯏꯕꯗꯤ ꯑꯩꯅ ꯑꯩꯒꯤ ꯋꯥꯁꯦ ꯂꯣꯏꯇꯕ ꯃꯇꯝꯗ ꯅꯪꯅ ꯑꯃꯨꯛ ꯍꯟꯖꯤꯟ ꯍꯟꯖꯤꯟ ꯍꯥꯏꯗꯣꯛꯄꯗꯣ ꯅꯪ ꯍꯥꯏꯅꯤꯡꯕ ꯋꯥ ꯑꯗꯨꯒꯤ ꯑꯩ ꯍꯥꯏꯅꯤꯡꯉꯥꯏ ꯃꯇꯝ ꯂꯩꯇꯦ ꯅꯪ ꯄꯤꯗꯦꯕ
ꯑ
ꯑꯗꯨꯒꯤ ꯍꯥꯏꯅꯤꯡꯗ꯭ꯔꯦ ꯍꯤ ꯍꯤ
ꯅꯠꯇꯦ ꯅꯠꯇꯦ ꯑꯗꯨꯃꯥꯏꯅ ꯍꯥꯏꯕ ꯌꯥꯗꯦꯕ ꯑꯩ ꯍꯪꯕ ꯂꯣꯏꯔꯦ ꯍꯥꯏꯅ ꯍꯥꯏꯔꯣꯀꯣ ꯑꯗꯨꯗꯤ ꯅꯪ ꯂꯣꯏꯕ ꯃꯇꯝꯗ
ꯎꯝ
ꯅꯪꯅꯦ ꯑꯩꯁꯦ ꯋꯥ ꯍꯥꯡꯉꯗꯤ ꯀꯩꯅꯣꯗ ꯎꯝ ꯎꯝ ꯎꯝ ꯁꯨꯝ ꯈꯨꯝꯃꯜꯂꯦ ꯍꯥꯏꯕ ꯅꯠꯇ꯭ꯔꯥꯅ
ꯑꯗꯨ ꯑꯗꯨꯅꯤ
ꯑꯩꯅ ꯍꯥꯏꯕꯗꯤ ꯍꯣꯏ ꯑꯩꯅ ꯉ ꯉꯥꯡꯕ ꯀꯥꯟꯗ ꯈꯨꯝꯃꯨ ꯍꯥꯏꯕꯅꯦ ꯑꯗꯨꯒ ꯅꯪꯗꯣ ꯑꯩꯅ ꯉꯥꯡꯕ ꯀꯥꯟꯗ ꯅꯪꯁꯨ ꯑꯗꯨ ꯗꯨ ꯗꯨ ꯗꯨ ꯗꯨ ꯑꯗꯨꯃꯥꯏꯅ ꯉꯥꯡꯒꯅꯣꯕ
ꯑꯣꯀꯦ
ꯉꯥꯡꯕꯒꯤ ꯃꯇꯥꯡꯗ ꯑꯗꯨꯝ ꯈꯨꯝꯃꯣ ꯍꯥꯏꯕꯅꯦ ꯑꯗꯨ ꯌꯥꯝ ꯂꯨꯕ꯭ꯔꯅꯦ
ꯑꯗꯨ ꯑꯗꯨ ꯑꯩ ꯒ꯭ꯌꯥꯟ ꯇꯥꯔꯦ ꯑꯗꯨꯅ ꯍꯥꯡꯉꯛꯈ꯭ꯔꯣ ꯃꯇꯝ ꯄꯤꯔꯕꯅꯤ
ꯏꯁ ꯃꯤꯇꯝ ꯄꯤꯔꯕꯅꯦ ꯀꯥꯏꯅ ꯃꯇꯝ ꯄꯤꯒꯅꯣ ꯃꯇꯝ ꯄꯤꯒꯅꯨ ꯑꯗꯨꯝ ꯍꯥꯏꯅꯤꯡ ꯍꯥꯏꯅꯤꯡꯕ ꯍꯥꯏꯔꯤꯁꯦ
ꯑ ꯅꯨꯡꯉꯥꯏ ꯇꯃꯤ ꯑꯗꯨꯗꯣ ꯅꯪ ꯀꯥꯟꯅꯕ ꯌꯥꯝ ꯐꯪꯒꯅꯤꯅꯦ ꯃꯤ ꯑꯇꯩꯒ ꯇꯥꯔꯗꯤ ꯅꯪ
ꯍꯦ ꯁꯤ ꯖꯤꯅꯦ ꯄꯁꯥꯟ ꯖꯥꯏ ꯑꯦ ꯅꯪꯅ ꯍꯥꯏꯗ꯭ꯔꯁꯨ ꯑꯩꯗꯤ ꯀꯥꯟꯅꯕ ꯂꯣꯏ ꯌꯥꯝ ꯂꯩꯌꯦ ꯑꯩ ꯑꯩꯉꯣꯟꯗꯗꯤ
ꯑꯗꯣ ꯑꯩꯉꯣꯟꯁꯨ ꯈꯔ ꯄꯤꯔꯛꯑꯣ ꯍꯥꯏꯕꯅꯤꯗ ꯁꯤꯌꯔ ꯇꯧꯔꯛꯑꯣꯗꯅ ꯑꯗꯨꯗꯤ
ꯍꯧꯖꯤꯛ ꯅꯪꯅ ꯂꯣꯏ ꯉꯥꯡꯔꯤꯁꯦ ꯑꯩ ꯈꯪꯕ ꯈꯛꯇꯅꯤ ꯑꯗꯨꯒ ꯑꯩꯁꯨ ꯐꯖꯅ ꯃꯦꯟꯇꯦꯟ ꯇꯧꯔꯤ ꯑꯗꯨꯅꯦ ꯅꯪꯁꯨ ꯃꯤꯅ ꯀꯩ ꯍꯥꯏꯁꯤꯔꯥ ꯃꯤꯅ ꯂꯦꯛꯆꯔ ꯇꯧꯕ ꯀꯥꯟꯗ ꯅꯪꯁꯨ ꯐꯖꯅ ꯏꯜꯂꯨꯕ ꯐꯖꯅ ꯇꯥꯎꯕ ꯑꯗꯨꯅꯦ ꯅꯪꯗꯤ ꯑꯗꯨꯝ ꯇꯥꯗꯕꯤꯗ ꯑꯗꯨꯝ ꯅꯪꯅ ꯍꯥꯏꯅꯤꯡꯕ ꯑꯗꯨꯝ ꯍꯥꯏ ꯑꯗ ꯑꯗꯨꯃꯥꯏꯅ